ꯀꯩꯗꯧꯔꯤꯅꯣ
ꯍꯤꯍꯤ ꯇꯤꯚꯤ ꯌꯦꯡꯔ ꯂꯩꯌꯦ
ꯀꯔꯝꯕ ꯌꯦꯡꯉꯣ ꯑꯩꯁꯨ ꯀꯣꯂꯦꯖ ꯆꯠꯂꯒ ꯍꯜꯂꯛꯑꯦ
ꯑꯣ ꯑꯣ ꯑ ꯗꯤꯁꯀꯣꯕꯔꯤ ꯆꯦꯟꯅꯦꯜ ꯑꯃꯅꯤꯗ ꯏꯪꯂꯦꯟ ꯈꯣꯏꯒꯤꯀꯣ
ꯑꯥꯎ
ꯏꯁꯤꯡꯒꯨꯝꯕ ꯁ꯭ꯅꯣꯒꯨꯝꯕ ꯑꯗꯨꯝ ꯐꯖ ꯐꯖꯕ ꯃꯐꯝꯗꯣ ꯌꯦꯡꯔ ꯂꯩꯕꯅꯦ
ꯑꯣ ꯁꯨꯝ ꯐ꯭ꯔꯤ ꯂꯩꯕ꯭ꯔꯣ
ꯍꯣꯏ ꯐ꯭ꯔꯤ ꯂꯩꯌꯦ ꯋꯥꯔꯤ ꯁꯥ ꯁꯥꯔꯒ ꯍꯧꯖꯤꯛ ꯍꯧꯖꯤꯛꯇ ꯂꯣꯏꯔꯦ
ꯍꯥꯏ ꯍꯥ ꯑꯩꯁꯨꯨ ꯍꯧꯖꯤꯛ ꯆꯥꯛ ꯂꯥꯝꯕ ꯍꯧꯔꯛꯑꯦ
ꯆꯥꯎꯅꯦ
ꯑꯩꯗꯤ ꯃꯄꯥꯟ ꯊꯣꯛꯂꯒ ꯑꯁꯤ ꯑꯩꯈꯣꯏ ꯂꯩ ꯀꯥꯏꯒꯤ ꯗꯨꯀꯥꯟꯗ ꯆꯠꯂꯒ ꯑꯆꯄꯣꯠ ꯀꯔꯤ ꯀꯔꯤꯅꯣ ꯂꯧꯔꯒ ꯂꯥꯛꯑꯦ ꯑꯩꯒꯤ ꯅꯨꯞ ꯑꯩꯒꯤ ꯏꯃꯥꯟꯅꯕꯤꯅ ꯉꯔꯥꯡ ꯄꯤꯕ ꯄꯩꯁꯥ ꯄꯨꯔꯒꯀꯣ
ꯑꯥꯎ
ꯑꯁ ꯀꯔꯤ ꯀꯔꯤꯅꯣ ꯂꯧꯔꯒ ꯂꯥꯛꯑꯦ ꯂꯥꯛꯔꯒ ꯇꯤꯚꯤ ꯌꯦꯡꯔꯒ ꯆꯥꯔ ꯂꯩꯅꯤ
ꯉꯁꯤꯗꯤ
ꯅꯣꯡ ꯌꯥꯝ ꯁꯥꯏꯌꯦ
ꯑꯩꯈꯣꯏꯁꯨ ꯑꯁ ꯈꯨꯁꯥ ꯑꯃ ꯑꯌꯨꯛꯇ ꯅꯣꯡ ꯆꯨꯔꯒ ꯍꯧꯖꯤꯛꯇꯤ ꯌꯥꯝ ꯁꯥꯔꯦ
ꯑꯥ ꯆꯞ ꯃꯥꯟꯅꯩ ꯑꯩꯈꯣꯏꯒꯤ ꯃꯣꯔꯅꯤꯡꯗ ꯑ ꯑꯌꯨꯛꯇꯗꯤꯀꯣ
ꯑꯥꯎ
ꯅꯣꯡ ꯆꯨꯕ ꯑꯗꯨ ꯌꯥꯝꯅꯁꯨ ꯏꯪꯕ ꯍꯧꯕ ꯑꯗꯨꯒꯤ ꯉꯁꯤ ꯁꯤꯗꯤ ꯋꯦꯗꯔ ꯅꯨꯡꯉꯥꯏꯅꯦ ꯍꯥꯏꯔꯒ ꯍꯧꯖꯤꯛꯤ ꯂꯣꯏꯔꯦ
ꯑꯣ
ꯅꯨꯡꯁꯥꯗꯣ ꯀꯥꯟꯅ ꯁꯥꯔꯛꯑꯅꯤ ꯃꯄꯥꯟ ꯊꯣꯛꯄꯁꯨ ꯉꯝꯗꯦ
ꯑꯣ ꯑꯌꯨꯛꯇꯣ ꯍꯧꯋꯥꯠꯂꯒ ꯑꯁ ꯉꯁꯤꯁꯦꯀꯣꯂꯦ ꯌꯥꯝ ꯆꯠꯅꯤꯡꯗꯦ ꯍꯥꯏꯔꯒꯄꯨꯝ ꯑꯦ ꯇꯥꯔ ꯑꯗꯨ ꯐꯥꯈ꯭ꯔꯦꯕ
ꯑꯣ
ꯑ ꯍꯧꯖꯤꯛꯇꯤ ꯅꯪꯟꯅ ꯁꯥꯔꯛꯑꯦ
ꯎꯝ ꯅ ꯀꯟꯅ ꯁꯥꯏ ꯍꯧꯖꯤꯛ ꯑꯩꯈꯣꯏꯗꯁꯨ
ꯑꯣ
ꯄꯥꯝꯗ ꯍꯦ ꯈꯔ ꯅꯣꯡ ꯆꯨꯕꯁꯨ ꯐꯝꯃꯦ ꯑꯩꯗꯤ
ꯑ ꯍꯣ ꯍꯣꯏ ꯑꯗꯨꯝ ꯍꯥꯏꯕꯗꯤ ꯃꯔꯛ ꯃꯔꯛꯇ ꯊꯨꯕꯗꯣ ꯈꯔ ꯌꯦꯡꯕꯒꯤ ꯅꯨꯡꯉꯥꯏꯌꯦꯕ
ꯎꯝ ꯑꯗꯨ ꯑꯣꯏꯔꯁꯨ ꯑꯁꯤ ꯀꯣ ꯐꯖꯅ ꯅꯣꯡ ꯆꯨꯕꯤꯕꯒꯦ ꯑꯗꯨꯒ ꯏꯁꯤꯡꯁꯨ ꯁꯄ꯭ꯂꯥꯏ ꯂꯥꯛꯑꯦ ꯑꯗꯨꯒꯤꯗꯃꯛ ꯑ ꯌꯥꯝ ꯅꯨꯡꯉꯥꯏꯌꯦꯦ ꯑꯩꯗꯣ
ꯑꯣ
ꯏꯁꯤꯡꯗꯤ ꯑꯩꯗꯤ ꯂꯧꯅꯤꯡꯗꯕꯅꯦꯕ
ꯑꯣ
ꯏꯁꯤꯡ ꯁꯂꯥꯏ ꯂꯩꯉꯒ ꯅꯍꯥꯟ ꯏꯁꯤꯡ ꯂꯛꯇꯕ ꯀꯥꯟꯗꯗꯤ ꯑꯁ ꯄꯩꯁꯥ ꯌꯥꯝ ꯆꯪꯉꯦꯕ ꯑꯩꯈꯣꯏꯁꯦ
ꯑꯥ
ꯄꯁꯣꯗꯣ
ꯎꯝ
ꯀꯔꯤꯅꯣ ꯊ꯭ꯔꯤ ꯍꯟꯗ꯭ꯔꯦꯠꯀꯨꯝꯕ ꯆꯪꯕ ꯊ꯭ꯔꯤ ꯍꯟꯗ꯭ꯔꯦꯠꯀꯨꯝꯕꯗ ꯋꯥꯟ ꯊꯥꯎꯖꯟ ꯆꯪꯉꯛꯇ
ꯑꯥ
ꯗꯤ ꯀꯔꯤꯅꯣ ꯅꯨꯃꯤꯠ ꯑꯃ ꯅꯨꯃꯤꯠ ꯑꯅꯤꯗ ꯂꯣꯏꯔꯅꯦꯕꯀꯣ ꯑꯗꯨ ꯑꯩꯅ ꯏꯁꯤꯡꯁꯦ ꯈ꯭ꯋꯥꯏꯗꯒꯤ ꯂꯧꯅꯤꯡꯗꯕ ꯄꯣꯠ ꯑꯃꯅꯤ ꯁꯤꯗ ꯂꯔꯒ
ꯑꯗꯨ ꯏꯁꯤꯡꯁꯨ ꯌꯥꯝꯅ ꯐꯠꯇꯦꯒꯨꯝꯕ ꯍꯥꯏꯌꯦꯅꯦ
ꯑꯥ ꯌꯥꯝꯅꯁꯨ ꯐꯠꯇꯦ ꯍꯣꯏ ꯏꯁꯤꯡ ꯑꯩꯈꯣꯏꯅ ꯂꯧꯕꯗꯤ ꯏꯁꯤꯡꯗꯤ ꯐꯩꯗ ꯌꯥꯝ ꯈ꯭ꯔꯤꯁꯇꯦꯜ ꯀ꯭ꯂꯤꯌꯥꯔ ꯑꯣꯏꯅ ꯂꯥꯛꯏꯗ
ꯑꯣ
ꯑꯗꯨ ꯁꯄ꯭ꯂꯥꯏ ꯂꯥꯛꯄꯁꯤꯡꯗꯤꯀꯣ ꯉ ꯁꯤꯗꯤ ꯁꯄ꯭ꯂꯥꯏꯁꯨ ꯂꯥꯛꯑꯦ ꯅꯣꯡꯁꯨ ꯆꯨꯑꯦ
ꯑꯣ
ꯑꯗꯨ ꯑꯗꯨ ꯑꯩꯣꯏꯗꯤ ꯌꯥꯝ ꯁꯤꯡꯕ ꯅꯠꯇꯦ ꯑꯗꯨꯝ
ꯂꯥꯏ ꯂꯥꯛꯄꯒꯤ ꯏꯁꯤꯡꯈꯣꯏꯅ ꯐꯤꯒꯨꯝꯕ ꯁꯨꯅꯤꯡꯉꯥꯏ ꯊꯝꯕꯅ ꯐꯥꯔꯅꯤꯅ ꯀꯣ ꯆꯥꯅꯤꯡꯉꯥꯏꯗꯤ ꯑꯗꯨꯅ ꯃ ꯆꯁꯤꯡꯒꯨꯝꯕꯗꯤ ꯐꯥꯗꯤ ꯐꯥꯕ꯭ꯔꯥ
ꯃꯤ ꯑ ꯀꯔꯤ ꯍꯥꯏꯕ꯭ꯔꯥ
ꯅꯣꯏꯒꯤ ꯂꯩꯐꯝꯗꯣ ꯍꯧꯖꯤꯛ ꯅꯪꯅ ꯂꯩꯕ ꯃꯐꯝꯗꯣ ꯏꯁꯤꯡꯗꯤ ꯑꯗꯨꯝ ꯐꯥꯗꯤ ꯐꯥꯕ꯭ꯔꯥ ꯍꯥꯏꯕ
ꯑꯥ ꯑꯗꯨꯅꯦ ꯑꯩꯅ ꯍꯥꯏꯕꯗꯣ ꯍꯧꯖꯤꯛ ꯂꯩꯐꯝꯅꯦ ꯑꯩꯅ ꯍꯥꯏꯕꯗꯣ
ꯑꯥ
ꯑꯩꯈꯣꯏ ꯏꯁꯤꯡ ꯏꯁꯤꯡ ꯁꯄ꯭ꯂꯥꯏ ꯂꯥꯛꯇ꯭ꯔꯗꯤ ꯑꯩꯈꯣꯏ ꯊ꯭ꯔꯤ ꯍꯟꯗ꯭ꯔꯦꯗꯀꯨꯝꯕ ꯄꯤꯔꯒ ꯋꯥꯟ ꯊꯥꯎꯖꯟ ꯂꯤꯇꯔꯗꯨꯣ ꯂꯧꯋꯦꯕ ꯑꯗꯨ ꯃꯤ ꯑꯃꯕꯒꯤ ꯅꯨꯃꯤꯠ ꯑꯅꯤꯒꯨꯝꯕ ꯄꯥꯏꯔꯒ ꯂꯣꯏꯈ꯭ꯔꯅꯤꯕꯁꯨ
ꯑꯣ ꯑꯗꯨꯂ
ꯎꯝ ꯍꯧꯖꯤꯛꯤꯀꯣ ꯑꯩꯅ ꯍꯥꯟꯅ ꯂꯥꯛ ꯆꯄ ꯀꯥꯟꯗ ꯑꯗꯨꯝ ꯏꯁꯤꯡ ꯂꯧꯅꯦꯕ ꯍꯧꯖꯤꯛꯇꯤ ꯏꯁꯤꯡ ꯂꯧꯗ꯭ꯔꯦ ꯏꯁꯤꯡ ꯂꯧꯗꯕ ꯍꯞꯇꯥ ꯍꯞꯇꯥ ꯑꯃꯔ ꯑꯅꯤꯔ ꯁꯨꯈ꯭ꯔꯦ ꯑꯗꯨꯗꯤ
ꯑꯣ
ꯁ꯭ꯂꯥꯏꯗꯨ ꯂꯑꯕ ꯀꯣꯟ ꯁꯄ꯭ꯂꯥꯏ ꯍꯥ ꯍꯇꯥ ꯍꯞꯇꯥꯗ ꯑꯃ ꯅꯠꯇ꯭ꯔꯒ ꯑꯅꯤ ꯂꯥꯛꯀꯅꯤ ꯍꯞ ꯂꯥꯄ ꯀꯥꯟꯗꯗꯤ ꯑꯗꯨꯝ ꯌꯥꯝ ꯌꯥꯝ ꯂꯥꯛꯑꯦꯕ
ꯑꯥ
ꯑꯗꯨꯒꯤ ꯑꯩꯈꯣꯏꯒꯤ ꯁꯤꯟꯇꯦꯛꯁꯁꯦ ꯑꯥꯗ ꯁꯤꯟꯇꯦꯛꯁ ꯁ ꯑꯅꯤ ꯂꯩꯕ ꯑꯁꯤꯗ ꯁꯤꯟꯇꯦꯛꯁ ꯑꯍꯨꯝꯒꯔ ꯂꯩꯕ ꯑꯗꯨ ꯂꯣꯏꯅꯃꯛ ꯐ꯭ꯌꯨ ꯇꯧꯔꯗꯤ ꯍꯞꯇꯥ ꯑꯃꯗꯤꯗꯤ ꯆꯪꯅꯦꯕꯀꯣ ꯑꯗꯨ ꯑꯩ ꯑꯩ ꯍꯧꯖꯤꯛ ꯐꯤ ꯁꯨꯔꯒ ꯂꯩꯕ ꯎꯝ
ꯃꯤ ꯌꯥꯝꯕꯗꯤ ꯉꯍꯥꯛ ꯐꯗꯤ ꯆꯥꯎꯗꯤ ꯇꯥꯎꯔꯛꯑꯝꯕꯅꯤ ꯏꯁꯤꯡ ꯀꯠꯄꯁꯨ
ꯑꯁ ꯃꯤ ꯌꯥꯝꯕꯅꯤꯅ ꯏꯁꯤꯡ ꯐꯠꯇ꯭ꯔꯗꯤ ꯋꯥꯕꯅꯦ ꯁꯤ
ꯍꯣꯏ
ꯎꯝ
ꯅꯣꯏ ꯃꯅꯥꯛꯀꯨꯝꯕꯗꯗꯤ ꯍꯦꯟ ꯄꯝꯒꯨꯝꯕꯗꯤ ꯂꯩꯥꯇꯕ꯭ꯔꯥ
ꯍꯦꯟꯄꯥꯝꯒꯨꯝꯕꯗꯨꯗꯤ ꯍꯦꯟꯄꯥꯝꯒꯨꯝꯕꯗꯤ ꯎꯗꯤ ꯎꯗꯦꯗꯏꯗꯤ
ꯑ ꯑꯁ ꯍꯐꯝꯣꯝꯒꯤ ꯏꯁꯤꯡꯗꯤ ꯅꯝꯗꯤ ꯅꯝꯊꯤꯕꯅꯦ ꯑꯗ ꯑꯗꯨ ꯑꯣꯏꯔꯁꯨ ꯐꯤꯒꯨꯝꯕ ꯁꯨꯅꯤꯡꯉꯥꯏꯒꯨꯝꯕꯒꯤꯗꯤ ꯑꯗꯨꯝ ꯐꯥꯗꯤ ꯐꯥꯅ ꯀ
ꯍꯣꯏ ꯍꯣꯏ
ꯄꯣꯜꯖꯠꯕ ꯈꯣꯏ ꯆꯣꯍꯥ ꯂꯈ꯭ꯔꯥꯕꯣ
ꯃꯁꯤ ꯃꯣꯏ ꯁ꯭ꯀꯨꯜ ꯆꯠꯇꯦ ꯃꯤ ꯑꯃ ꯏꯆꯦꯒꯤ ꯑꯉꯥꯡꯒꯤ ꯆꯠꯂꯦ ꯑꯗꯨ ꯑꯌꯥꯝꯕꯒꯤ ꯑꯉꯥꯡ ꯈꯣꯏꯗꯤ ꯁꯨꯇꯤꯅꯦ
ꯑꯣ ꯀꯔꯤ ꯆꯨꯄꯤ ꯋꯥꯏꯕ ꯊꯤ
ꯀꯔꯤ ꯁꯨꯇꯤ ꯂꯩꯕ꯭ꯔꯥ ꯃ ꯑꯗꯨ ꯅꯨꯡꯗꯥꯡꯗ ꯇꯦꯛꯁꯊꯔ ꯍꯌꯦ ꯁꯨꯇꯤꯅꯤ ꯍꯥꯏꯅ
ꯑꯣ
ꯑꯩꯈꯣꯏꯁꯨ ꯑꯁ ꯃꯣꯏ ꯍꯧꯒꯠꯄꯁꯦ ꯈꯔ ꯊꯦꯡꯅꯒꯅꯤ ꯑꯩꯈꯣꯏꯁꯨ ꯑꯗꯨꯝ ꯂꯩꯕꯅꯦꯕ ꯑꯗꯣ ꯃꯥꯒꯤ ꯏ ꯃꯥ ꯍꯒꯂꯒ ꯑꯦꯠꯀꯨꯝꯃꯗꯥ ꯍꯒ ꯄ ꯍꯦ ꯉꯁꯤ ꯃꯣꯏꯁꯤꯦ ꯍꯧꯒꯠꯂꯗ ꯉꯁꯤ ꯁꯨꯇꯤꯅꯦ ꯍꯥꯏꯕ
ꯑꯣ ꯍꯣꯏ ꯁꯨꯇꯤ ꯂꯥꯏꯅꯤꯡꯉꯦ ꯑꯩꯁꯨ ꯈꯔ ꯑꯃꯨꯛꯀ
ꯍ ꯌꯦꯡꯁꯨꯃꯒ ꯑꯗꯨ ꯇꯥꯛ ꯇꯠꯅꯤ ꯅꯪ
ꯑ ꯅꯅꯨꯡ ꯊꯤꯒ ꯆꯠ ꯀꯅꯤ
ꯑꯣ
ꯍꯣꯏ ꯃꯔꯛ ꯃꯅꯥꯛꯇ ꯇꯥꯏ ꯑꯗꯨꯗꯣ ꯍꯧꯖꯤꯛꯇꯤ ꯈꯔ ꯐꯥꯔꯦ
ꯑ ꯑꯩꯅ ꯊ꯭ꯔꯤ ꯁꯨꯅꯤꯡꯉꯥꯏ ꯇꯧꯔꯤꯒꯤ ꯑꯗꯨ ꯃꯄꯥꯟꯗ ꯊꯣꯛꯄꯉ ꯑꯩꯈꯣꯏ ꯃꯄꯥꯟꯗ ꯉꯁꯤ ꯍꯥ ꯑꯌꯥꯝꯕꯒꯤ ꯃꯆꯥ ꯈꯈꯣꯏꯒꯤ ꯂꯥꯏꯔꯤꯛ ꯊꯝꯐꯝ ꯁꯦꯝꯕ꯭ꯔꯒꯂꯑꯦꯕ ꯂꯥꯏꯔꯤꯛ ꯊꯝꯅꯤꯡꯉ ꯑꯜꯃꯦꯔꯥꯒꯨꯝꯕ ꯑꯃ ꯐꯦꯕ꯭ꯔ ꯂꯩꯕ ꯀꯣ
ꯑꯥ
ꯅꯨꯄꯥ ꯑꯩꯈꯣꯏ ꯇꯥꯡꯈꯨ ꯅꯨꯄꯥ ꯑꯃꯅ ꯑ ꯑꯗꯨꯒꯤꯅꯦ ꯑꯗꯨ ꯃꯄꯥꯟ ꯊꯣꯛ ꯄ ꯌꯥꯗꯕ ꯉꯁꯤ ꯑꯩꯅ ꯎꯝ
ꯌꯨꯝꯅꯗꯤ ꯃꯤ ꯌꯥꯝ ꯂꯩꯅꯥꯏꯇ꯭ꯔꯕ꯭ꯔꯣ ꯑꯗꯨ ꯍꯧꯖꯤꯛꯇꯤ
ꯃ ꯌꯥꯝ ꯂꯩꯗ ꯉ ꯑꯉꯥꯡ ꯈꯈꯣꯏꯗꯒꯤ ꯑꯄꯤꯛꯄꯁ ꯇꯨꯝꯔꯒ ꯍꯧꯒꯠꯂꯦ ꯍꯧꯖꯤꯛꯇ
ꯑꯣ
ꯃꯥꯒꯤ ꯑꯁꯤꯗ ꯑꯩꯈꯣꯏꯒ ꯁꯤꯁꯇꯔ ꯑꯃ ꯍꯦꯜꯞ ꯇꯧꯕ ꯅꯨꯄꯤ ꯑꯃ ꯂꯩꯕ ꯑꯗꯨ ꯅꯨꯄꯤꯅ ꯂꯧꯔ ꯂꯩ
ꯐꯤꯐꯇꯤ ꯁꯨꯔꯒ ꯑꯗꯨꯝ ꯂꯩꯔꯗꯔꯥ ꯍꯧꯖꯤꯛꯇꯤ ꯎ
ꯐꯤ ꯑꯗꯨꯝ ꯋꯥꯁꯤꯡ ꯃꯦꯆꯤꯟ ꯑꯗꯨꯝ ꯁꯨꯕꯤꯌꯦ ꯂꯣꯏꯕ ꯀꯥꯟꯗ ꯔꯦꯟꯖ ꯇꯧꯔꯒ ꯗ꯭ꯔꯥꯏꯌꯔꯗ ꯍꯥꯞꯀꯅꯤ ꯑꯗꯨ ꯂꯣꯏꯔꯦꯗ
ꯑꯣ ꯑꯩꯗꯤ ꯅꯪꯒꯤ ꯈꯨꯣꯠꯅ ꯁꯨꯕ꯭ꯔꯅ ꯍꯟꯥꯟꯕꯅꯤꯅꯦ
ꯑꯥꯎ ꯑꯥ ꯈꯨꯠꯇ ꯁꯨꯗꯦ ꯑꯩꯈꯣꯏ
ꯑꯣ ꯃꯦꯁꯤꯟꯒꯤ ꯃꯈꯣꯟꯗꯤ ꯇꯥꯗꯦꯍꯦ ꯅꯪꯒꯤꯁꯤ
ꯑꯥ ꯍꯧꯖꯤꯛ ꯍꯧꯖꯤꯛꯤ ꯑꯩ ꯃꯅꯨꯡ ꯆꯪꯈ꯭ꯔꯕꯅꯤꯅꯦ
ꯑꯥ
ꯃꯦꯁꯤꯡ ꯉꯥꯛꯇ ꯆꯋ
ꯑꯥ ꯃꯦꯆꯤꯟꯗꯁꯨ ꯃꯣꯠꯃꯟꯕꯒꯤ ꯐꯤꯒꯨꯝꯕ ꯑꯣꯏꯔꯗꯤ ꯊꯣꯛꯇꯥꯕꯅꯤꯀꯣ
ꯎꯝ ꯃꯥꯅꯦꯅꯦ ꯑꯩꯅ ꯔꯤꯄꯤꯠ ꯔꯤꯄꯤꯠꯇ ꯊꯝꯈ꯭ꯔꯅꯤ
ꯑꯣ ꯁꯣꯁꯀꯨꯝꯕꯗꯤ ꯑꯁ ꯃꯣꯠꯄꯗꯨ
ꯎꯝ ꯑꯗꯨꯅ
ꯑꯩꯗꯣ ꯉꯁꯤ ꯆꯥꯛ ꯐꯖꯅ ꯆꯥꯗꯕꯒꯤ ꯍꯧꯖꯤꯛ ꯈꯔ ꯋꯥ ꯉꯥꯡꯕꯒꯤ ꯆꯥꯛ ꯂꯥꯛꯑꯝꯕ ꯍꯧꯔꯦ ꯎ
ꯎꯝ ꯁꯤ ꯂꯣꯏꯔꯒ ꯆꯥꯕ ꯆꯠꯂꯣ
ꯍꯧꯖꯤꯛꯤ ꯆꯥꯛ ꯆꯥꯕ ꯃꯇꯝ ꯍꯦꯟ ꯍꯦꯟ
ꯑꯣ ꯑꯗꯨ ꯀꯔꯤ ꯆꯥꯒꯤꯅꯪ
ꯕꯤꯁꯀꯤꯠꯀꯨꯝꯕ ꯈꯔꯗꯤ ꯂꯥꯛꯑꯦ ꯆꯥꯅꯤꯡꯗꯕꯗꯨ ꯕꯤꯁꯀꯤꯠꯁꯦ
ꯑꯥ ꯄꯩꯁꯥ ꯂꯩꯔꯗꯤ ꯑꯗꯨꯝ ꯐ꯭ꯔꯥꯏꯗ ꯔꯥꯏꯁꯀꯨꯝꯕ ꯑꯣꯗꯔ ꯇꯧꯋꯅ ꯑꯣꯟꯂꯥꯏꯟꯗ
ꯎꯝ
ꯂꯥꯛꯄ ꯌꯥꯕ꯭ꯔꯥ
ꯇꯥꯏ ꯔꯌꯥꯅꯤ ꯎꯃ ꯍꯣꯗꯣ
ꯑꯥ ꯑꯣ ꯆꯥꯛ ꯂꯝꯃ ꯀꯥꯟꯗꯗꯤ ꯕꯤꯁꯀꯤꯠꯁꯦ ꯀꯟꯅꯗꯕꯅꯤ
ꯑꯣ ꯑꯗꯨꯝ ꯀꯃꯥꯏꯅ ꯍꯥꯏꯁꯤꯔ ꯕꯤꯁꯀꯤꯠꯀꯨꯝꯕ ꯗ ꯇ ꯁꯟꯗꯣ ꯐꯖꯅ ꯇꯣꯝꯗ ꯇꯧꯔꯤ ꯑꯩꯗꯤ ꯑꯩꯒꯤ ꯄꯣꯛꯁꯦ ꯌꯥꯝ ꯅꯥꯏꯌꯦ ꯀꯔꯤꯒꯤꯔꯥ ꯈꯪꯗꯦ ꯕꯤꯁꯀꯤꯠ ꯇꯥꯔꯒ ꯏꯁꯤꯡꯒ ꯈꯔ
ꯎꯝ
ꯕꯤꯁꯀꯤꯠꯁꯦ ꯀꯅꯥꯗꯤ ꯀꯅꯥꯗꯅ ꯄꯥꯛꯅ ꯀꯣ ꯆꯥꯛ ꯑꯗꯨꯝ ꯂꯥꯛꯑꯃꯦ ꯆꯥꯔꯁꯨ
ꯑꯥ ꯎꯝ ꯔꯦꯠꯒꯨꯝꯕ ꯀꯣ
ꯑꯣ
ꯕ꯭ꯔꯦꯗꯀꯨꯝꯕ ꯅꯪ ꯆꯥꯕ꯭ꯔꯥ
ꯍꯣꯏ ꯆꯥꯏ ꯑꯗꯨ ꯁꯤꯒꯤ ꯕ꯭ꯔꯦꯗꯇꯤ ꯑꯩꯈꯣꯏ ꯀꯨꯟ ꯇ ꯌꯣꯟꯕꯒꯨꯝꯕꯖꯠꯅ ꯇꯅ ꯍꯥꯎꯇꯦꯕ
ꯍꯦ ꯍꯦ ꯍꯣꯏ ꯑꯗꯨ ꯑꯣꯏꯔꯁꯨꯀꯣ ꯅꯣꯏꯅ ꯇꯣꯁꯇꯔꯒꯨꯝꯕ ꯂꯩꯔꯗꯤ ꯍꯧꯒꯅꯤ ꯕꯇꯔ ꯍꯥꯞꯔꯥꯒ ꯀꯣ
ꯎꯝ ꯎꯝ ꯌꯥꯝ ꯍꯥꯎꯇꯦ ꯃꯣꯏꯒꯤ ꯕꯔꯦꯗꯇꯣ ꯇꯨꯅꯅꯥ
ꯑꯣꯥꯎ
ꯄꯥ ꯀꯨꯟꯒꯤꯗꯤ ꯈꯔ ꯍꯥꯎꯕ ꯃꯜꯂꯦꯕꯥ
ꯃꯄꯥꯟꯒꯤ ꯕ꯭ꯔꯦꯠꯇꯤ ꯑꯗꯨꯝ ꯆꯥꯒꯦ ꯍꯥꯏꯕꯅꯤꯀꯣ ꯑꯣ ꯑꯣ ꯍꯥꯎꯇꯕꯅꯦ ꯃꯄꯥꯟꯒꯤ ꯕ꯭ꯔꯦꯠꯇꯤ ꯋꯥꯔꯝ ꯇꯧꯔꯒ ꯅꯠꯇ꯭ꯔꯒ ꯐ ꯑꯃꯨꯛꯀꯥ ꯎꯝ ꯕꯇꯔ ꯍꯞꯔꯒꯥ ꯀꯣ ꯁꯔꯒꯥ ꯆꯥꯔꯗꯤ ꯑꯗꯨꯝ ꯍꯥꯎꯑꯦ ꯑꯁ ꯑꯩꯅꯥ ꯅꯥꯍꯜ ꯐꯥꯏꯚ ꯃꯟꯁꯇ ꯐꯣꯔ ꯃꯟꯁ ꯍꯦꯟꯔꯒ ꯐꯥꯏꯚ ꯃꯟꯁ ꯁꯨꯕ ꯀꯥꯟꯗ ꯕ꯭ꯔꯦꯗ ꯆꯥꯅꯤꯡꯕꯗꯨ ꯂꯣꯏꯔꯦ
ꯑꯣ
ꯕ꯭ꯔꯦꯗ ꯎꯝ ꯐꯣꯔꯇꯤ ꯐꯥꯏꯚ ꯔꯨꯄꯤꯁꯀꯤꯗꯣ ꯌꯥꯝꯃꯦꯕ ꯆꯥꯎꯋꯦꯕ
ꯑꯥ
ꯅꯨꯃꯤꯠ ꯑꯅꯤꯗ ꯑꯗꯨꯝ ꯑꯩ ꯆꯥꯊꯣꯛꯈ꯭ꯔꯦ
ꯑꯥ
ꯅꯪꯒꯤ ꯑꯪꯀꯜ ꯉꯥꯛꯄꯅꯦ ꯁꯤꯗꯤ ꯃꯤꯔ ꯍꯥꯏꯅꯀꯣ ꯆꯥꯅꯤꯡ ꯃꯟ ꯕꯒꯤ ꯈꯪꯗꯦ ꯕꯇꯔ ꯍꯥꯞ꯭ꯔꯒ ꯀꯣ
ꯑꯥꯎ
ꯕꯇꯔꯁꯨ ꯀꯌꯥ ꯄꯤꯕ ꯕꯇꯔ ꯔꯥ ꯍꯟꯗ꯭ꯔꯦꯠ ꯍꯟꯗ꯭ꯔꯦꯠ ꯁꯝꯊꯤꯡꯅꯦ ꯑꯗꯨ ꯕꯥꯇꯔꯁꯨ ꯅꯨꯃꯤꯠ
ꯎ
ꯑꯅꯤ ꯑꯍꯨꯝꯗ ꯑꯗꯨꯝ ꯂꯣꯏꯕꯅꯦ ꯑꯗꯨꯒꯤ ꯃꯥꯅ ꯑꯁ ꯑꯁꯤꯗꯤ ꯌꯔꯥ ꯍꯦꯟꯈ꯭ꯔꯦ ꯅꯪ ꯅꯪ ꯑꯣꯏꯔꯔꯣꯏ ꯍꯥꯏꯅ ꯈꯟ ꯑꯃ ꯑꯗꯨꯝ ꯇꯧꯔꯒ ꯃꯥꯗꯤ ꯕ꯭ꯔꯦꯗ ꯑꯃ ꯆꯥꯔꯒ ꯌꯥꯔꯦ ꯌꯥꯔꯦ ꯍꯥꯏꯕꯀꯣ
ꯑꯥ
ꯑꯩꯅ ꯂꯣꯏ ꯂꯣꯏ ꯑꯗꯨꯝ ꯆꯥꯊꯣꯛꯄꯅꯦ
ꯎꯟ ꯇꯔ ꯇꯥꯔꯒꯥ ꯂꯩꯕꯅꯦ ꯑꯉꯥꯡ ꯆꯎ ꯊꯣꯛꯅꯤꯡꯉꯥꯏ ꯎꯕ ꯉꯝꯗꯕ ꯑꯉꯥꯡ ꯄꯣꯛ ꯅꯤꯀꯣ
ꯍꯥ ꯍꯥ ꯍꯥ ꯍꯥ ꯍꯥ ꯕꯔꯦꯗ ꯍꯥꯎꯕꯁ ꯇꯦ ꯗꯤꯁ ꯌꯔꯔꯅꯥ ꯈꯪꯕꯅꯦ ꯃꯄꯥꯟꯒꯤ ꯕ꯭ꯔꯦꯗꯤ ꯆꯥꯗꯤ ꯆꯥꯗꯕꯅꯦ ꯑꯩꯁꯨ
ꯑꯗꯣ ꯑꯩꯈꯣꯏꯗꯁꯨ ꯃꯥꯎꯒꯨꯝꯕꯗ ꯌꯣꯟꯕꯒꯤꯗꯤꯀꯣ ꯌꯥꯝ ꯍꯥꯎꯋꯦ ꯅꯍꯥꯟ ꯏꯃꯥꯟꯅꯕꯤꯅ ꯂꯥꯏꯔꯒ ꯄꯨꯔꯛ ꯃꯣꯏꯒꯤ ꯔꯨꯝꯗ ꯑꯩꯈꯣꯏꯁꯦ ꯆꯩꯔꯧꯕ ꯇꯧꯔꯒ ꯆꯥꯛ ꯆꯥꯕ ꯆꯠꯄ ꯑꯗꯨꯒꯤ
ꯑꯣ
ꯍꯥꯎꯏ ꯕꯇꯔ ꯈꯔꯒ ꯍꯥꯞꫪꯒ ꯆꯥꯕꯗꯣ ꯃꯥꯒꯤ ꯕ꯭ꯔꯦꯗꯠꯇꯨꯗꯤ ꯈꫪ ꯇꯥꯡꯉ ꯑꯥꯏꯇꯤ ꯄꯤꯕ꯭ꯔ ꯃꯥꯒꯤꯁꯨ ꯁꯨꯃꯥꯏꯅ ꯇꯧꯒꯅꯤ
ꯑꯗꯨ ꯕ꯭ꯔꯦꯗꯣ ꯕ꯭ꯔꯦꯟ ꯑꯃ ꯑꯣꯏꯕꯅꯔꯅꯦ ꯑꯃꯨꯛꯀ ꯀꯧꯈ꯭ꯔꯦ
ꯐꯖꯅ ꯈꯪꯕꯔꯣꯗꯣ
ꯑꯗꯨ ꯄꯣꯜ ꯍꯥꯏꯅ ꯊꯃ ꯄꯣꯜꯒꯨꯝꯕꯔꯥ ꯄꯣꯜ ꯍꯥꯏꯕ꯭ꯔꯥ
ꯃꯃꯤꯡꯗꯣ ꯀꯥꯎꯈꯔ ꯑꯥ
ꯑꯗꯨ ꯕ꯭ꯔꯗ ꯌꯥꯝꯅ ꯅꯨꯡꯉꯥꯏꯕꯅꯪ
ꯑꯥ ꯑꯣ